ꯍꯜꯂꯣ ꯇꯥꯔꯦ ꯇꯥꯔꯦ
ꯂꯩꯀꯥꯏꯖꯤꯕꯨꯨ ꯀꯩꯅꯣ
ꯌꯦ ꯀꯥꯏꯔꯤꯔꯥ
ꯍꯧꯖꯤꯛꯄꯧ ꯀꯩꯗꯧꯔꯤꯒꯦ ꯁꯤꯅꯤꯗ
ꯍꯧꯗꯤ ꯍꯧꯒꯠꯂꯛꯑꯦ ꯕ꯭ꯔꯁ ꯀꯌꯥꯕꯨꯗꯤ ꯇꯧꯗ꯭ꯔꯤ
ꯑꯣ ꯉꯔꯥꯡ ꯃꯊꯛꯇ ꯀꯣꯟ ꯄꯨꯈꯠꯄ꯭ꯔꯣ
ꯑꯥ ꯄꯨꯈꯠꯄꯅꯤꯅꯦ
ꯑꯗꯣ ꯑꯗꯨꯝ ꯊꯝꯕꯤꯔꯣ ꯃꯣꯏ ꯍꯣꯏ ꯍꯣꯔꯦꯟ ꯂꯩꯍꯧꯗꯝꯅꯤ
ꯑꯁ ꯑꯩ ꯀꯨꯝꯗꯕꯗ ꯀꯨꯝꯗꯔꯥ ꯊꯝꯃꯨꯔꯒꯦ ꯀꯥꯎꯕꯨ ꯀꯥꯎꯋꯦ
ꯑꯩ ꯅꯉꯣꯟꯗ ꯐꯣꯟ ꯇꯧꯒꯦ ꯇꯧꯕꯅꯤ ꯅꯪ ꯇꯧꯔꯛ ꯃꯥꯜꯂꯦꯅꯦ ꯇꯧꯔꯛꯇ꯭ꯔꯕ
ꯑꯣ
ꯀꯩꯅꯣ ꯑꯩꯈꯣꯏꯒꯤ ꯄ꯭ꯔꯣꯒꯥꯝꯗꯣ ꯁꯇꯔꯗꯦꯗ ꯇꯧꯔꯖꯦ ꯍꯥꯏꯔꯛꯄꯅꯦꯕ ꯀꯩꯅꯣꯅ ꯗꯥ ꯔꯥꯍꯨꯜꯅ
ꯁꯇꯔꯗꯦꯗ ꯌꯥꯔꯦ ꯀꯩꯅꯣ
ꯑꯌꯨꯛ ꯁꯨꯝ ꯂꯣꯏꯔꯝꯃ ꯆꯠꯂꯖꯦꯅ
ꯑꯥ ꯆꯠꯂꯖꯦ ꯌꯥꯏꯌꯦ ꯅꯣꯏꯒꯤꯗꯨꯗ ꯇꯧꯔꯨꯔꯖꯦ
ꯍꯣꯍꯣꯏ ꯍꯥ
ꯑꯩꯈꯣꯏ ꯑꯍꯨꯝ ꯈꯛ ꯅꯠꯇ꯭ꯔꯣ
ꯑꯩꯈꯣꯏ ꯑꯍꯨꯝꯇꯪ ꯅꯠꯇ꯭ꯔꯗꯤ ꯀꯅꯥ ꯑꯣꯏꯗꯣꯏꯔꯤꯒꯦ
ꯑ ꯇꯧꯔꯣꯏ ꯇꯧꯔꯨꯔꯖꯦ ꯑꯥ ꯑꯗꯨ ꯃꯤꯌꯥꯝꯃꯥ
ꯎꯝ
ꯑꯩꯈꯣꯏ ꯅꯨꯡꯉꯥꯏꯆꯥꯔ ꯅꯨꯡꯉꯥꯏ ꯆꯥꯔ ꯂꯣꯏꯔ ꯂꯣꯏꯔꯦ ꯀꯩꯗꯧꯔꯒꯦ
ꯅꯣꯡ ꯆꯨꯔꯛꯇꯕꯅꯥ ꯂꯥꯏ ꯈꯨꯔꯝꯃꯨ ꯏꯕꯨ
ꯆꯨꯝꯃꯤꯅꯦ
ꯅꯣꯡ ꯈꯔ ꯂꯩ ꯍꯥꯏꯕꯅꯦꯕ ꯍꯟꯗꯛ ꯍꯞꯇꯥꯖꯦ ꯉꯟꯅ ꯁꯨꯝ ꯆꯠꯂꯖꯦ ꯁꯇ꯭ꯔꯗꯦ ꯅꯨꯃꯤꯠꯅꯤꯅ
ꯎꯝ ꯉꯟꯅ ꯁꯨꯝ ꯆꯠꯂꯖꯦ ꯅꯨꯡꯁꯥ ꯁꯥꯔꯛꯑꯗꯤ ꯑꯃꯨꯛ ꯅꯨꯡꯉꯥꯏꯔꯣꯏꯗꯣꯏꯅꯤ ꯇꯧꯔꯤ
ꯅꯨꯡꯁꯥ ꯁꯥꯔꯗꯤ ꯅꯨꯡꯉꯥꯏꯔꯣꯏꯗꯣꯏꯅꯦ
ꯎꯝ ꯅꯨꯡꯉꯥꯏꯔꯣꯏꯗꯨꯏꯅꯤꯅꯦ ꯅꯣꯏꯕꯣ
ꯀꯩ ꯄꯨ ꯏꯁꯤꯡ ꯃꯅꯥꯛꯇꯅꯤꯅ ꯁꯥꯔꯣꯏꯌꯦ ꯃꯣꯏꯔꯥ ꯃꯣꯏꯔꯥꯡꯗ ꯂꯩꯕꯥ ꯇꯧꯗꯣꯏꯅꯦ
ꯃꯣꯏꯔꯥꯡ ꯂꯩꯕꯤ ꯇꯥꯏꯞ ꯇꯧꯗꯣꯏꯅꯦꯕ
ꯎꯝ
ꯑꯣ
ꯁꯦꯟꯗ꯭ꯔꯥꯄꯥꯥꯟꯅ ꯐꯝꯝꯕꯣꯏ ꯆꯥꯅꯤꯒꯂ ꯄꯨꯔꯥ
ꯑꯣ
ꯏꯁꯤꯡꯒꯤ ꯐꯣꯟꯗꯨ ꯅꯨꯡꯁꯤꯠ ꯅꯨꯡꯁꯤꯠꯇꯒ
ꯑꯗꯨꯃꯥꯏꯅꯕꯨ ꯇꯧꯗꯤ ꯐꯩ ꯍꯥꯏꯅꯤ
ꯑꯩꯅ ꯈꯜꯂꯤꯁꯤꯁꯨ ꯅꯣꯡ ꯆꯨꯨꯔꯞꯇꯕ ꯍꯥꯏꯕꯁꯤꯅꯤ
ꯎꯝ
ꯆꯥꯛꯇꯣ ꯆꯗ꯭ꯔꯤ
ꯆꯥꯛꯒ ꯆꯥꯗ꯭ꯔꯤꯗ
ꯍꯧꯖꯤꯛ ꯃꯁꯦ ꯍꯧꯒꯠꯇ ꯃꯥꯂꯦ ꯐꯨꯡꯗ ꯂꯩ ꯃꯥꯜꯂꯦ
ꯐꯃꯨꯡ ꯂꯩꯔꯤꯌꯦ
ꯌꯦꯟꯁꯥꯡꯁꯨ ꯀꯩꯅꯣ ꯊꯣꯡꯍꯧꯕꯅꯦ
ꯀꯔꯤ
ꯕꯣꯔꯤꯒ ꯔꯁꯃꯒ
ꯑꯣ ꯂꯧꯈꯠꯄ ꯈꯔꯕꯨ ꯌꯥꯕꯅꯤꯗ ꯑꯗꯨ ꯏꯟꯁꯥꯡ
ꯂꯩꯕꯨ ꯂꯩꯔꯝꯗ꯭ꯔꯥ ꯍꯪꯗꯦ ꯅꯣꯏ ꯀꯔꯝ ꯀꯨꯝꯗ꯭ꯔꯤꯕꯣ
ꯗꯤꯕꯣ ꯍꯣꯏ ꯀꯨꯝꯈ꯭ꯔꯕꯅꯤꯗ ꯀꯌꯥꯝ ꯂꯩꯍꯧꯔꯤꯒꯦ
ꯂꯩꯕꯨꯗꯤ ꯂꯩꯍꯧꯔꯤꯕꯅꯤ ꯈꯣꯝꯄꯥꯛ ꯇꯪꯈꯥꯏ ꯑꯃꯗꯤ
ꯌꯥꯅꯤ ꯀꯅꯥ ꯀꯅꯥ
ꯀꯣꯡꯝꯄꯥꯛꯇꯨ ꯄꯨꯗꯕ ꯀꯥꯎꯅꯤ ꯍꯣꯔꯦꯟꯒꯤ ꯂꯩꯍꯧꯗꯕꯅꯤ
ꯈꯣꯡꯄꯥꯡꯂꯣ
ꯎꯝ
ꯀꯣꯏ ꯀꯔꯣꯏ
ꯅꯣꯏꯅ ꯑꯅꯤꯃꯛ ꯄꯨꯈꯠ ꯃꯥꯜꯂꯦ ꯑꯗꯨꯁꯨ
ꯑꯅꯤꯃꯛ ꯑ ꯑꯅꯤꯃꯛ ꯄꯨꯈꯠꯄꯅꯦ ꯑꯃ ꯏꯟꯖꯥꯡꯒꯤꯗꯣ ꯑꯗꯨꯗ ꯄꯨꯈꯠꯄꯅꯦ ꯑꯃꯗꯤ ꯅꯍꯥꯟꯗꯒꯤ ꯂꯩꯗꯣ ꯑꯗꯨꯝ ꯀꯥꯎꯔ ꯂꯩꯕ ꯄꯨꯊꯒꯦ ꯇꯧꯔꯁꯨ ꯃꯥꯃꯅ ꯋꯥꯎꯅꯤꯡꯉꯝꯗꯣꯏꯁꯤ ꯑꯩ ꯈꯪꯉꯦ
ꯄꯨꯊꯛꯇꯦꯅ
ꯎꯝ
ꯃꯥ ꯐꯅ ꯌꯥꯝꯗꯤ ꯍꯥꯏꯔꯗꯥꯏꯅꯦ
ꯀꯔꯤ
ꯐꯅꯌꯥꯝꯝꯗꯤ ꯍꯥꯏꯖꯔꯗꯥꯏꯅꯦ ꯄꯨꯊꯔꯛꯎ ꯄꯨꯊꯔꯛꯑꯣꯅ
ꯍꯥꯏ ꯑꯩꯁꯨ ꯑꯗꯨꯝ ꯀꯥꯎꯊꯣꯛꯄ
ꯍꯣꯔꯦꯟ ꯑꯍꯤꯡꯅꯤꯅꯦꯕꯣ ꯅꯠꯇ꯭ꯔꯣ
ꯍꯣꯔꯦ ꯂꯣ
ꯍꯌꯦꯡꯂꯣ ꯍꯣꯔꯦꯟꯂꯣ
ꯈꯪꯗꯦ ꯑꯩ ꯕꯣꯜ ꯑꯩꯈꯣꯏ ꯕꯣꯜ ꯌꯦꯡꯈꯤꯗ꯭ꯔꯦ ꯕꯣꯜꯒꯤ ꯂꯝꯕꯤ ꯂꯥꯞꯅ ꯊꯗꯣꯛꯑꯦ
ꯅꯍꯥꯟꯒꯤ ꯊꯧꯗꯣꯛꯇꯨꯗꯒꯤ
ꯅꯍꯟꯒꯤ ꯊꯧꯗꯣꯛꯗꯨꯗ
ꯗꯦꯠ ꯇꯦꯟꯒꯤ ꯄꯨꯡ ꯃꯈꯥꯏꯅꯦ ꯑꯗꯨꯗꯤ ꯍꯣꯔꯦꯟ ꯗꯦꯠ ꯇꯦꯟꯒꯤ ꯑꯃ ꯍꯣꯔꯦꯟ ꯑꯣꯏꯔꯖꯥꯠꯂꯣ
ꯗꯦꯠ ꯀꯌꯥ ꯑꯒꯦꯕ
ꯗꯦꯠ ꯇꯦꯟꯒꯤ ꯑꯃ ꯃꯈꯥꯏ
ꯑ ꯍꯣꯔꯦꯟꯅꯤ ꯀꯩꯅꯣ
ꯍꯌꯦꯡ ꯍꯣꯔꯦꯟ ꯑꯣ ꯍꯣꯔꯦꯟ ꯑꯍꯤꯡꯒꯤ ꯐ꯭ꯔꯥꯏꯗꯦꯁꯤꯅꯦꯕ
ꯎꯝ꯫ ꯄꯨꯡ ꯑ ꯊꯥꯕꯒꯩ ꯊꯥꯒꯦ ꯌꯦꯡꯎ
ꯍꯥꯥ
ꯑꯦ ꯑꯦꯝ ꯊꯥꯕꯔ ꯄꯤ ꯑꯦꯝ ꯊꯥꯕꯔ ꯌꯦꯡꯉꯣ
ꯑꯦꯝ ꯊꯥꯏ
ꯄꯤꯑꯦꯝ ꯊꯥꯏꯌꯦ꯫
ꯑꯦ ꯑꯦꯝ ꯑꯦ ꯑꯦꯝ꯫
ꯑꯗꯨꯗꯤ ꯍꯣꯔꯦꯟ ꯅꯨꯡꯗꯥꯡꯒꯤ__
ꯁ꯭ꯄꯦꯟꯒꯤꯅ ꯗꯦꯠ ꯑꯦꯂꯕꯦꯟꯗ꯫
ꯏꯁ꯭ꯄꯦꯟꯒꯤꯔꯣ꯫
ꯎꯝ꯫
ꯗꯦꯠꯖꯦ ꯍꯧꯖꯤꯛ ꯀꯥꯜꯂ ꯀꯥꯜꯂ ꯇꯧꯔꯕꯣ꯫
ꯇꯧꯔꯕꯅꯤ ꯔꯥꯎꯟ ꯑꯞ ꯀ꯭ꯋꯥꯇꯔ ꯌꯧꯔꯕꯃꯤꯅ꯫
ꯑꯣ꯫
ꯀꯩꯅꯣꯗꯤ ꯅꯣꯔꯋꯦꯒꯤ ꯏꯪꯂꯦꯟꯒ ꯀꯅꯥ ꯀꯥꯗꯧ ꯃꯥꯜꯂꯤ ꯕꯦꯠ ꯇꯧꯒꯦ ꯇꯧꯕꯅꯤ꯫
ꯏꯁ ꯈꯪꯗꯦ ꯅꯥꯕ ꯏꯕꯣ ꯑꯅꯤꯗꯣ ꯕꯦꯔꯥꯅꯤꯕꯣ ꯑꯗꯨ ꯑꯗꯨ ꯌꯦꯡꯉ ꯊꯥꯗ ꯌꯥꯔꯣꯏ ꯃꯇꯨ꯫ ꯍꯥꯏꯗꯤ ꯄꯂꯦ ꯌꯦꯡꯉꯒ ꯊꯥꯗ ꯌꯥꯔꯣꯏꯕ꯫
ꯁꯤꯒꯤ ꯄꯥꯈꯠ ꯂꯩꯔꯦꯅ ꯇꯧꯔꯤꯖꯦ꯫
ꯏꯪꯂꯟꯅ ꯀꯥꯗꯧꯕꯗꯤ ꯃꯥꯜꯂꯦ ꯑꯗꯨꯏꯁꯨ ꯍꯂꯥꯟꯗꯨ ꯕꯦꯔꯥ ꯀꯥꯔꯦꯕ꯫
ꯍꯂꯥꯟ ꯕꯦꯔꯥ ꯀꯥꯕꯖꯣ ꯈꯪꯗꯦ ꯕ꯭ꯔꯖꯤꯟ ꯀꯥꯕ ꯂꯝꯅꯤꯅꯦ ꯍꯥ꯫
ꯑꯥ ꯑꯗꯨꯅꯦ ꯃꯊꯥ ꯁꯥꯏ꯫
ꯊꯥꯐꯝ ꯈꯪꯗꯕ ꯇꯥꯏꯃꯤꯡ ꯌꯧꯁꯜꯂꯛꯑꯦꯅꯦ ꯁ꯭ꯄꯦꯟꯒ ꯕꯦꯜꯖꯤꯌꯝꯒꯅ꯫
ꯎꯝ꯫
ꯐ꯭ꯔꯥꯟꯁꯁꯤꯕꯨꯗꯤ ꯐ꯭ꯔꯥꯟꯁꯁꯤꯕꯨꯗꯤ ꯁꯨꯝ ꯊꯥꯖꯕꯅꯤꯅ ꯐ꯭ꯔꯥꯟꯁꯇꯕꯨꯗꯤ ꯊꯥꯒ꯭ꯔꯦ꯫
ꯒꯑ ꯁ꯭ꯄꯦꯟꯒꯤ ꯕꯦꯜꯖꯤꯌꯝꯒꯤꯗꯤ ꯁ꯭ꯄꯦꯟ ꯀꯥꯅꯤꯗ꯫
ꯏꯁ ꯕꯦꯜꯖꯝꯖꯨ ꯂꯤꯡꯉꯤꯕꯅꯦ꯫
ꯎꯝ ꯂꯤꯡꯕꯅꯦ ꯂꯤꯡꯕꯕꯨꯗꯤ꯫
ꯑꯗꯨꯅꯤ ꯍꯖꯤꯛ ꯂꯨꯔꯤꯖꯦ꯫
ꯅꯪꯗꯤ ꯌꯨꯝꯗꯒ ꯆꯠꯇ ꯆꯠꯇ꯭ꯔꯕꯣ꯫
ꯗꯦꯠ ꯀꯩꯅꯣꯗ ꯆꯠꯀꯗꯕꯅꯤ ꯗꯦꯠ ꯐꯣꯔꯇꯤꯟꯗ꯫
ꯑꯣ꯫
ꯎꯁꯣꯞ ꯎꯁꯣꯞ ꯊꯨꯇꯥꯁꯜꯂꯦ ꯀꯩꯅꯣ ꯂꯣꯏꯔ ꯂꯥꯛꯑꯒꯦ ꯇꯧꯕꯅꯤ꯫
ꯀꯥꯡ ꯅꯣꯡꯉꯥꯜꯂꯒ꯫
ꯎꯝ꯫
ꯀꯥꯡꯒꯤ ꯅꯨꯡꯗꯥꯡꯋꯥꯏꯔꯝꯗꯨꯅꯛ ꯅꯣꯡꯉꯥꯜꯂꯒ ꯗꯦꯠ ꯐꯣꯔꯇꯤꯟꯗ ꯆꯠꯂꯒ__ ꯐꯣꯔꯇꯤꯟ ꯍꯥꯏꯕ ꯐꯤꯞꯇꯤꯟ ꯍꯥꯏꯕ꯭ꯔ ꯎꯁꯣꯞꯅꯦꯌꯦ꯫
ꯑꯥ ꯅꯣꯏꯗꯤ ꯀꯥꯡꯗ ꯀꯤꯍꯣꯝ ꯆꯥꯕ ꯆꯠꯐꯝ ꯂꯩꯇ꯭ꯔꯣ꯫
ꯈꯣꯏꯔꯣꯝꯗꯗꯤ ꯂꯩꯇꯦꯅꯦ꯫ ꯂꯩꯇꯦ ꯍꯥꯏꯖꯦ ꯑꯃꯗꯤ ꯂꯩꯌꯦ ꯑꯗꯣ ꯂꯝꯕꯤ ꯈꯔ ꯐꯠꯇꯕ꯫ ꯑꯟꯗ꯭ꯔꯣ ꯃꯅꯥꯛꯇ ꯊꯌꯣꯡꯅ ꯂꯝ ꯑꯃꯥ ꯂꯩꯌꯦꯕ ꯑꯟꯗ꯭ꯔꯣ ꯇꯥꯏꯅꯕ ꯑꯃ꯫
ꯑꯥ꯫
ꯑꯟꯗ꯭ꯔꯣꯖꯦ ꯑꯩꯈꯣꯏꯑꯣꯝꯗꯒꯤ ꯆꯑꯖꯨ ꯅꯛꯑꯦꯕ ꯌꯥꯝꯅ꯫
ꯑꯟꯗ꯭ꯔꯣꯖꯦ ꯅꯣꯏꯔꯣꯝꯗꯒꯤ ꯆꯥꯠ ꯌꯥꯕ꯭ꯔꯣ꯫
ꯌꯥꯏꯑꯦ ꯏꯅꯛ ꯅꯈ꯭ꯔꯖꯥꯅꯦ꯫
ꯀꯔꯣꯝꯅꯥꯀꯗ ꯆꯠꯂꯤꯕ꯫
ꯍꯌꯦꯡ ꯍꯌꯦꯡ ꯆꯠꯄꯗ ꯑꯩ ꯇꯥꯛꯀꯦ ꯀꯩꯅꯣ ꯄꯨꯂꯤꯁ ꯏꯁꯇꯦꯁꯟꯒꯥꯏ ꯂꯩꯕ ꯂꯝꯂꯥꯏ ꯄꯨꯂꯤꯁ ꯏꯁꯇꯦꯁꯟꯅꯀꯣ꯫ ꯑꯗꯨꯗꯒꯤ ꯆꯠꯈꯤꯗꯣꯏꯅꯦ ꯅꯥꯄꯦꯠ ꯄꯜꯂꯤ ꯅꯪꯗꯤ ꯇꯥ __ ꯑꯈꯣꯏꯗꯤ ꯈꯪꯉꯦ ꯅꯪꯗꯤ ꯈꯗꯦ ꯃꯥꯜꯂꯦ꯫
ꯑꯩ ꯈꯪꯗꯦꯗꯥ
ꯍꯌꯦꯡ ꯇꯥꯛꯀꯦ ꯑꯟꯗ꯭ꯔꯣꯗꯒꯤ ꯑꯩꯈꯣꯏ ꯆꯠꯄꯁꯦ ꯀꯤꯂꯣꯃꯤꯇꯔ ꯇ꯭ꯔꯥꯏꯊꯣꯏꯃꯨꯛꯇꯪꯅꯦ
ꯑꯥ
ꯂꯝꯕꯤꯗꯤ ꯐꯠꯇꯕ
ꯑꯣ ꯑꯗꯨꯝ ꯒꯥꯔꯤ ꯑꯥ ꯂꯝꯕꯤ ꯐꯠꯇꯦ ꯍꯥꯏꯁꯦ ꯒꯥꯔꯤ ꯈꯔ ꯆꯥꯎꯕꯗꯤ ꯑꯗꯨꯝ ꯆꯠꯄ ꯌꯥꯕ ꯅꯠꯇ꯭ꯔꯣ
ꯌꯥꯏꯗ ꯑꯗꯨꯒꯤꯗꯤ ꯒꯥꯔꯤ ꯃꯆꯥꯁꯨ ꯀꯩꯁꯨ ꯀꯣꯏꯂꯥꯁ ꯊꯥꯗꯕꯩ ꯋꯥꯅꯤ
ꯑꯣ
ꯅꯛꯑꯦꯕꯥ
ꯑꯣ ꯑꯩ ꯈꯜꯂꯤꯅ ꯎꯝ ꯍꯥꯏꯔꯣ
ꯑꯗꯨꯒꯤ ꯗꯖꯨ ꯈꯨꯟꯃꯥ ꯇꯥꯏꯕ ꯀꯤꯍꯣꯝ ꯌꯥꯝ ꯊꯥꯕ ꯊꯩꯌꯣꯅ ꯅꯣꯏ ꯇꯥꯔꯝꯈꯤꯔꯣꯏ
ꯈꯪꯗꯦ ꯇꯥꯗꯦ
ꯑꯩꯈꯣꯏꯔꯣꯝꯗꯗꯤ ꯑꯗꯨꯒꯤ ꯍꯣꯝꯗꯣ ꯍꯥꯏꯔꯒꯗꯤ ꯃꯃꯤꯡ ꯌꯥꯝ ꯆꯠꯄ ꯑꯣꯏꯕ ꯑꯗꯨꯗ ꯗꯤ ꯆꯠꯂꯝꯃꯦ ꯉꯍꯥꯟꯋꯥꯏ ꯂꯝꯕꯤ ꯐꯔꯤꯀꯥꯟꯗꯗꯤ
ꯎꯝ
ꯆꯠꯇ꯭ꯔꯦ ꯍꯧꯖꯤꯛ
ꯎꯝ ꯑꯁ ꯑꯩꯈꯣꯏ ꯑꯗꯨꯗꯤ
ꯅꯣꯏꯒꯤꯗꯤ ꯑꯝꯇ ꯂꯩꯔꯝꯃꯔꯣꯏꯅꯦ
ꯃꯌꯥꯝ ꯂꯩꯍꯦ
ꯃꯨꯁꯂꯤꯝ ꯃꯅꯥꯛꯇꯕꯣ
ꯑꯩꯈꯣꯏꯒꯤꯅ ꯑꯩꯈꯣꯏ ꯍꯥꯏꯗꯤ ꯊꯧꯕꯥꯜ ꯂꯣꯝꯗꯅꯤꯗ
ꯑꯣ
ꯁꯣꯝ ꯅꯥꯀꯟ ꯁꯔꯝ ꯑꯗꯒꯤ ꯑꯥ ꯀꯔꯤ ꯀꯔꯤ ꯑꯥ ꯋꯥꯏꯊꯧꯒꯤꯗꯨꯗ ꯆꯥ ꯆꯠꯂꯁꯨ ꯌꯥꯔꯦ ꯑꯩꯈꯣꯏꯗꯤ ꯍꯦꯛ ꯆꯠꯐꯝꯅꯦ ꯑꯗꯨꯗꯣ
ꯆꯥꯕꯝꯒꯤꯗꯤ ꯌꯥꯝ ꯂꯩꯌꯦ ꯑꯗꯨꯗꯤ ꯑꯌꯣꯟꯕꯗꯨꯗꯤ
ꯀꯩꯅꯣ ꯑꯌꯣꯟꯕ ꯍꯥꯏꯗꯤ ꯊꯥꯕꯝ ꯍꯥꯏꯝꯅꯦ ꯋꯥꯏꯊꯧꯑꯅ ꯀꯩꯅꯣꯗꯨꯅ ꯑ ꯋꯥꯏꯊꯧꯒꯤ ꯃꯅꯨꯡ ꯆꯪꯁꯤꯜꯂꯒ ꯂꯩꯌꯦꯕ ꯀꯤꯍꯣꯝ ꯊꯥ ꯊꯥꯕꯝ ꯍꯥꯏꯇꯥꯔꯦꯅꯦ
ꯎꯝ
ꯗꯨꯗꯒꯤ ꯑꯗꯨꯝ ꯆꯪꯖꯜ ꯆꯪꯖꯜꯂꯥ ꯆꯥꯕ
ꯀꯩꯅꯣꯗꯨꯔꯣ ꯕꯣꯅꯦ ꯃꯣꯏꯒꯤ ꯂꯝꯗꯨꯔꯣ
ꯈꯪꯗꯦꯍꯦ ꯕꯣꯂ꯭ꯌꯨꯝ ꯀꯥꯏꯗꯩꯅꯣ
ꯕꯣꯅꯤꯑꯦꯝ ꯑꯃꯗꯤ ꯑꯃꯥ ꯌꯨꯇꯨꯞ ꯇꯧꯕꯗꯣꯍꯦ ꯀꯣꯍꯦꯟ ꯁꯝ ꯀꯥꯅ
ꯑꯣ ꯑꯥ ꯃꯣꯏ ꯑꯗꯨꯗꯤ ꯅꯠ ꯃꯣꯏ ꯃꯣꯏ ꯑꯗꯨ ꯑꯥ ꯃꯣꯏꯗꯣ ꯑꯥ ꯍꯣꯏꯅꯦ ꯃꯣꯏ ꯑꯗꯣ ꯅꯥꯀꯜꯂꯣꯝ ꯍꯥꯏꯇꯥꯔꯦꯅꯦ
ꯑꯣ
ꯑꯩꯈꯣꯏꯔꯣꯝꯗꯁꯨ ꯀꯦꯝꯄꯤꯡ ꯁꯥꯔꯚꯤꯁ ꯑꯃ ꯂꯩꯔꯦꯅꯦ
ꯀꯔꯤꯕꯥ
ꯀꯦꯝꯄꯤꯡꯒꯤ ꯄꯣꯠ ꯆꯩꯩ ꯔꯦꯟꯇꯦꯟ ꯇꯧꯕꯃꯥ ꯂꯩꯔꯦꯕ ꯐꯔꯦ ꯐꯔꯦ ꯑꯥꯏꯁ ꯀ꯭ꯌꯨꯀꯤ ꯕꯣꯛꯁ ꯀꯗꯣ ꯂꯣꯏ ꯋꯥꯏ ꯌꯥꯕ ꯍꯥꯏꯇꯦꯔꯦ ꯑꯩꯈꯣꯏ ꯔꯣꯟꯒꯤ ꯅꯥꯟꯕ ꯍꯥꯏꯇꯥꯔꯦ
ꯑꯣ ꯃꯁꯛ ꯈꯪꯅꯕ꯭ꯔꯣ
ꯈꯪꯅꯗꯦ ꯊꯥꯒꯠꯂꯒ ꯊꯦꯡꯅꯕ ꯋꯥꯅꯤ ꯎꯈ꯭ꯔꯨꯜ ꯔꯣꯠ ꯀꯥꯏꯅ ꯇꯧꯔꯒ
ꯑꯣ ꯃꯁꯛ ꯈꯪꯅꯔꯗꯤ ꯅꯪ ꯍꯥꯏꯗꯤ ꯊꯣꯡ ꯍꯥꯡꯒꯦꯔꯥ ꯍꯥꯡꯉꯣꯏꯔꯥ ꯀꯩꯅꯣ ꯇꯧꯔꯀꯥꯟꯗ ꯁꯠ ꯁꯠ ꯂꯧ ꯈꯣꯠꯇꯅꯥ ꯂꯧꯗꯅ ꯈꯣꯠꯇꯅ ꯇꯧ ꯌꯥꯏꯗꯅ
ꯌꯥꯏꯁꯦ ꯑꯩꯈꯣꯏꯔꯣꯝꯒꯤ ꯐꯅꯌꯥꯝ ꯁꯤꯖꯤꯟꯅꯔꯅꯤ ꯑꯁ ꯄꯩꯁꯥꯗꯤ ꯈꯔ ꯇꯥꯡꯉꯦ ꯇꯦꯟꯁꯦ ꯆꯥꯅꯤꯌꯥꯡꯈꯩ ꯂꯧꯍꯧꯔꯤꯖꯤꯕꯨ ꯆꯨꯝ ꯖꯤꯠꯂꫭ ꯁꯤꯕꯨ
ꯇꯤꯟ ꯀꯌꯥ ꯀꯌꯥ ꯂꯧꯒꯦ
ꯇꯤꯟꯗꯔ ꯏꯕꯥꯏꯅꯤ ꯆꯠꯄꯗꫭ ꯃꯤ ꯑꯅꯤꯒꯤꯗꯨꯗ ꯂꯨꯄꯥ ꯀꯌꯥꯅꯣ ꯈꯪꯗꯦꯅꯤ ꯀꯥꯎꯕ ꯀꯥꯎꯔꯦꯅꯦ
ꯆꯍꯨꯝ ꯌꯥꯡꯈꯩꯔꯣ ꯑꯗꯨꯃꯥꯏꯏ ꯑꯣꯏꯒꯤꯗꯥꯏꯅꯦ
ꯆꯍꯨꯝ ꯌꯥꯡꯈꯩꯗꯤ ꯃꯤ ꯃꯔꯤꯅꯦ
ꯃꯤ ꯃꯔꯤꯒꯤ
ꯎꯝ
ꯑꯣ
ꯑꯥꯏꯁꯁꯨ ꯐꯪꯅꯤ ꯀꯥꯏꯅ ꯊꯥꯒꯠꯂꯛꯏꯁꯤꯕꯨ
ꯑꯣ ꯑꯗꯨꯗꯤ ꯁꯥꯏꯁꯇꯨꯗꯤ ꯑꯁꯥꯏꯁꯇꯨꯗꯤ ꯀꯩꯅꯣ ꯇꯧꯅꯅꯕꯅꯤ ꯀꯩꯅꯣ
ꯄꯣꯠ ꯀꯥꯞꯄꯒꯤ
ꯑꯥ
ꯎꯝ ꯆꯥꯛꯅꯨꯡꯗꯤ ꯑꯩꯈꯣꯏꯗ ꯗꯨꯝ ꯊꯣꯡꯍꯜꯂꯛ ꯑꯈꯣꯏ ꯏꯟꯖꯥꯡ ꯄꯨꯖ ꯌꯥꯔꯅꯤ ꯇꯦꯔꯧ ꯆꯅꯝ ꯑꯈꯣꯏꯗꯒꯤ ꯂꯣꯏ ꯂꯧꯔꯒ
ꯑꯥ ꯇꯧꯔꯨꯔꯁ ꯆꯥꯛ ꯁꯤꯗꯩ ꯄꯨꯔꯥ ꯂꯣꯏꯔꯦ ꯀꯩꯗꯧꯔꯒꯦ
ꯆꯥꯛ
ꯑ
ꯁꯥ ꯍꯥꯎꯕ ꯑꯣꯏꯅ ꯆꯥꯔꯁꯦ ꯀꯩꯗꯧꯒꯦ ꯅꯨꯃꯤꯠꯇꯨꯗꯤ
ꯑꯣ ꯑꯗꯨꯁꯨ ꯌꯥꯏꯑꯦ ꯅꯣꯏ ꯅꯣꯏꯗ ꯍꯦꯛ ꯊꯣꯉꯛꯑꯃꯣ
ꯑ ꯍꯣꯏ ꯊꯣꯡꯉꯨ ꯍꯥꯏꯈ꯭ꯔꯣ ꯅꯪ ꯏꯔꯣꯏꯕꯕꯨ ꯍꯩꯕ꯭ꯔꯣ
ꯍꯥꯥ
ꯏꯔꯣꯏꯕ ꯍꯩꯕ꯭ꯔꯕ
ꯑꯦ ꯀꯩꯅꯣꯅꯦ ꯑꯩꯈꯣꯏ ꯃꯅꯤꯡꯗꯤ ꯇꯨꯔꯦꯜꯅꯤ ꯇꯨꯔꯦꯟ ꯆꯥꯎꯔꯛꯏꯃꯤꯅꯦ ꯑꯩꯈꯣꯏ
ꯑꯩꯈꯣꯏꯁꯨ ꯈꯣꯏ ꯃꯅꯤꯡꯗ ꯇꯨꯔꯦꯟ ꯂꯩꯌꯦ
ꯑꯣ
ꯐꯖꯅ ꯏꯔꯣꯏꯕꯤꯅꯦ ꯑꯩꯗꯤ ꯏꯔꯣꯏꯕ ꯄꯥꯝꯕꯩ ꯆꯥꯡꯁꯤꯗ ꯏꯕꯨꯨꯡ ꯍꯥꯟꯋꯥꯏ ꯑꯩꯈꯣꯏ ꯇꯦꯟꯒ ꯂꯣꯏꯁꯤꯜꯂꯛꯄꯁꯦ ꯊꯑꯣꯏꯅ ꯁꯨꯏꯃꯤꯡ ꯃꯇꯝ ꯂꯩꯇꯕꯒꯤ ꯁꯨꯏꯃꯤꯡ ꯆꯠꯂꯤꯅꯤ
ꯑꯣ
ꯃꯣꯗꯔꯟ ꯀꯣꯂꯦꯖ ꯇꯥꯟꯅ ꯊꯑꯣꯏꯅ ꯌꯦꯡꯉꯣ ꯅꯨꯡꯇꯤ ꯏꯈꯣꯏꯕ ꯄꯥꯃꯟꯗꯅ
ꯑꯣ ꯑꯩꯈꯣꯏꯗꯤ ꯇꯨꯔꯦꯟ ꯂꯩꯅꯤꯅ ꯇꯨꯔꯦꯟꯗ ꯑꯣꯏꯅ ꯍꯣꯠꯅꯔꯛꯏꯗ
ꯇꯨꯔꯦꯟ ꯑꯆꯧ ꯆꯥꯎꯕ꯭ꯔꯣ ꯅꯣꯏꯔꯣꯝꯒꯤꯗꯤ
ꯇꯨꯔꯦꯟ ꯆꯥꯎꯋꯦ
ꯀꯩ ꯇꯣꯔꯦꯟ ꯑꯣꯏꯒꯦ
ꯄꯣꯜ ꯇꯨꯔꯦꯜꯅꯦ
ꯑꯣ ꯑꯩꯈꯣꯏꯒꯤ ꯇꯨꯔꯦꯟꯁꯤ ꯅꯣꯏ ꯎꯔꯗꯤ ꯅꯣꯛꯄꯗ ꯂꯣꯏꯔꯅꯤꯗ
ꯑꯣ ꯍꯧꯖꯤꯛꯕꯨ ꯑꯣ
ꯆꯣꯡꯊꯣꯛꯄꯤꯒ ꯌꯥꯕꯤꯗꯨꯅꯦ ꯃꯄꯥꯟꯗꯒꯤ ꯃꯄꯥꯟ ꯑꯃ
ꯎꯝ ꯎꯝ
ꯈꯔ ꯆꯥꯎꯕ ꯖꯒꯥꯗꯕꯨꯗꯤ ꯍꯤꯗꯦꯟꯒꯥꯏꯅ ꯂꯩꯕ ꯖꯒꯥꯗ ꯈꯔ ꯄꯥꯛꯄ ꯃ ꯂꯩꯗꯥꯏꯅꯦ
ꯑꯣ
ꯑꯗꯨꯒꯨꯝꯕꯗꯨꯅꯦ ꯑꯩꯈꯣꯏ ꯃꯆꯥꯅꯦꯕ
ꯑꯣ ꯑꯩꯈꯣꯏꯒꯤꯗꯤ ꯍꯧꯖꯤꯛꯄꯨꯗꯤ ꯇꯨꯔꯦꯟꯒꯥꯖꯦ ꯀꯨꯝꯈꯤꯗꯕ ꯀꯨꯏꯔꯦ ꯍꯥꯏꯗꯤ ꯃꯣꯏꯅ ꯑꯁꯣꯝꯅꯥꯀꯟ ꯂꯣꯝꯗꯒꯤ ꯅꯨꯡ ꯂꯩꯉꯣꯏꯀꯩꯀꯥ ꯆꯥꯝꯖꯜꯂꯛꯄ ꯇꯧꯔꯛꯄꯒꯤ
ꯊꯧꯕꯥꯜ ꯇꯨꯔꯦꯟꯖ‌ꯦ ꯆꯥꯗꯣꯡꯒ ꯄꯨꯜꯂꯝ ꯒꯅꯤꯅ‌ꯦ
ꯈꯪꯗꯦ
ꯄꯨꯟꯕꯨꯒꯤ ꯇꯥꯏꯞ ꯇꯧꯕꯅꯤ
ꯌꯥꯝ ꯃꯣꯠꯂꯦ ꯑꯗꯨꯗꯨꯅ ꯍꯧꯖꯤꯛꯇꯤ ꯇꯨꯔꯦꯟ ꯑꯃꯛ ꯀꯨꯝꯅꯗ꯭ꯔꯦꯕ ꯂꯩꯅꯥꯡ ꯉꯥꯛꯇ ꯇꯨꯔꯦꯟꯀꯨꯝ ꯅꯨꯡꯉꯥꯏꯇ꯭ꯔꯦ
ꯑꯣ ꯅꯨꯡ ꯂꯩꯉ‌ꯣꯏ ꯑ‌ꯣꯏ ꯄꯦꯛꯅꯕ ꯅ‌ꯣꯏꯔ‌ꯣꯝꯒꯤꯅ
ꯑꯥ
ꯑꯗꯨꯒꯤ ꯍꯥꯏꯔꯗꯤ ꯑꯩꯈꯣꯏꯔꯣꯝꯒꯤꯗꯤ ꯀꯩꯅꯣ ꯇꯧꯗꯦ